ꯍꯜꯂꯣ
ꯑꯣ ꯇꯥꯕ꯭ꯔꯣ
ꯍꯜꯂꯣ ꯇꯥꯏꯌꯦ ꯇꯥꯏꯌꯦ ꯅꯣꯏꯗ ꯅꯣꯡ ꯆꯨꯕ꯭ꯔꯥ
ꯑꯩꯈꯣꯏ ꯉꯁꯥꯏꯗꯤ ꯑꯥ ꯉꯩꯍꯥꯛ ꯆꯨꯔꯝꯃꯦ ꯌꯥꯝ ꯀꯨꯏꯅ ꯆꯨꯗꯦꯗ
ꯅꯣꯡ ꯆꯨꯕꯒꯨꯝ ꯇꯧꯋꯦ ꯅꯪꯒꯤ ꯀꯩꯅꯣ ꯎꯝ ꯃꯅꯤꯡꯒꯤ ꯃꯈꯣꯟ ꯇꯥꯕꯗꯣ
ꯈꯪꯗꯦꯗ ꯑꯩꯖꯨ ꯀꯔꯤ ꯇꯧꯔꯗꯧ ꯍꯧꯖꯤꯛꯇꯤ ꯀꯌꯤꯝ ꯇꯧꯗꯦꯕꯀꯣ ꯃꯄꯥꯟꯗ ꯂꯩꯕꯅꯦꯕ
ꯑꯣ ꯑꯣ ꯅꯣꯏ ꯍꯣꯁꯇꯦꯜ ꯂꯩꯕꯗꯣ ꯅꯨꯡꯉꯥꯏꯕ꯭ꯔꯥ
ꯅꯨꯄꯥꯒꯤ ꯍꯣꯁꯇꯦꯜ ꯑꯣꯏꯕꯅꯤꯅ ꯅꯨꯡꯉꯥꯏꯗ
ꯍꯨꯝ ꯍꯨꯝ ꯍꯣꯁꯇꯦꯜ ꯂꯩꯕꯖꯨ ꯃꯔꯛ ꯃꯔꯛꯇ ꯅꯨꯡꯉꯥꯏꯌꯦ ꯃꯔꯛ ꯃꯔꯛꯇ ꯌꯥꯝ ꯇꯟꯕꯖꯨ ꯌꯥꯎꯕꯅꯦ
ꯑꯗꯨ ꯑꯗꯨ ꯍꯧꯖꯤꯛ ꯐꯥꯎꯗꯤꯀꯣ
ꯎꯝ
ꯇꯟꯕ ꯒꯨꯝ ꯑꯗꯨꯃꯥꯏꯅꯗꯤ ꯇꯧꯗꯦꯗꯥ ꯑꯩꯈꯣꯏ ꯍꯣꯁꯇꯦꯜꯗꯤ ꯌꯥꯝ ꯅꯨꯡꯉꯥꯏꯌꯦꯕ ꯍꯥꯏꯕꯗꯤ ꯃꯔꯨꯞ ꯃꯄꯥꯡꯖꯤꯡꯗꯣ ꯀꯩꯅꯣ ꯆꯞ ꯃꯥꯟꯅꯩꯕ ꯈꯣ ꯑꯩꯈꯣꯏꯒ ꯍꯦ
ꯎꯝ
ꯑꯗꯨꯒꯤ ꯃꯣꯏꯖꯨ ꯁꯥꯎꯅꯗꯦ ꯑꯈꯣꯏꯖꯨ ꯁꯥꯎꯗꯦ ꯑꯗꯨꯒꯤ ꯑꯗꯨ ꯑꯗꯣ ꯂꯩꯃꯤꯟꯅꯕꯅꯤꯅ ꯌꯥꯝ ꯍꯣꯏ ꯑꯉꯥꯡ ꯃꯆꯥ ꯅꯠꯇ꯭ꯔꯕꯅꯤꯅ ꯍꯧꯖꯤꯛꯇꯤ ꯌꯥꯝ ꯒ꯭ꯌꯥꯟ ꯇꯥꯕꯗꯣ ꯑꯗꯨꯒꯤ ꯌꯥꯝ ꯅꯨꯡꯉꯥꯏꯕ ꯑꯗꯨ ꯑꯗꯨꯃꯛꯇꯨꯗꯤ
ꯎꯝ
ꯈꯠꯅꯕꯁꯨ ꯌꯥꯎꯗꯦ ꯑꯗꯨꯒ ꯃꯤ ꯀꯩꯅꯣ ꯌꯥꯝ ꯌꯦꯡꯊꯤꯕ ꯍꯥꯏꯕ ꯑꯗꯨꯒꯨꯝꯕꯖꯨ ꯂꯩꯇꯦꯕ
ꯎꯝ ꯍꯣꯏ ꯃꯔꯨꯞ ꯃꯄꯥꯡ ꯐꯔꯗꯤ ꯑꯗꯨꯝ ꯂꯩꯕ ꯅꯨꯡꯉꯥꯏꯕꯅꯤꯗ
ꯑꯥ ꯑꯥ ꯂꯩꯕ ꯅꯨꯡꯉꯥꯏꯕꯅꯤ
ꯃꯔꯨꯞ ꯃꯄꯥꯡ ꯈꯔ ꯀꯃꯥꯏ ꯍꯥꯏꯗꯨꯏꯅꯣ ꯈꯔ ꯐꯕ ꯂꯩꯇ꯭ꯔꯗꯤꯀꯣ ꯂꯩꯕ ꯋꯥꯕꯅꯦ ꯑꯗꯣ ꯑꯣ ꯃꯔꯨꯞ ꯃꯄꯥꯡꯗꯣ ꯐꯔꯗꯤ ꯑꯗꯨꯝ ꯅꯨꯡꯉꯥꯏꯕꯅꯦ ꯋꯥꯔꯖꯨ ꯋꯥꯔꯖꯨ ꯑꯗꯨꯝ ꯅꯨꯡꯉꯥꯏꯌꯦ ꯅꯨꯡꯉꯥꯏꯔꯖꯨ ꯑꯗꯨꯝ ꯅꯨꯡꯉꯥꯏꯔꯦ ꯑꯗꯨꯃꯥꯏꯟ ꯇꯕꯅꯤ
ꯑꯗꯨ ꯑꯗꯨꯒ ꯑꯩꯈꯣꯏꯗꯤ ꯀꯩꯅꯣ ꯄꯨꯔꯥ ꯀꯃꯥꯏ ꯍꯥꯏꯁꯤꯔꯥ ꯌꯥꯝ ꯃꯔꯨꯞ ꯈꯛꯇ ꯅꯠꯇꯕꯤꯗ ꯌꯥꯝ ꯐꯦꯃꯤꯂꯤ ꯇꯥꯏꯞꯇ ꯂꯩꯕꯗꯣ
ꯎꯝ
ꯑꯗꯨ ꯑꯗꯨꯗꯣ ꯇꯧꯋꯦꯕ ꯑꯈꯣꯏꯗꯤ ꯑꯗꯨꯒꯤ ꯃꯤ ꯑꯃ ꯋꯥꯠꯂꯁꯨ ꯑꯗꯨꯝ ꯀꯩꯅꯣ ꯑꯩꯈꯣꯏꯅ ꯃꯦꯟꯁꯤꯟꯕꯤꯕ ꯑꯈꯣꯏꯅ ꯋꯥꯠꯂꯁꯨ ꯃꯣꯏꯅ ꯃꯦꯟꯁꯤꯟꯕꯤꯕ ꯑꯗꯨꯃꯥꯏꯅ ꯃꯇꯦꯡ ꯄꯥꯡꯅꯩꯌꯦꯕ ꯑꯗꯨꯒꯤ ꯌꯥꯝ ꯅꯨꯡꯉꯥꯏꯕ
ꯐꯩꯅꯦ ꯑꯗꯨꯒꯨꯝꯕ ꯑꯗꯨꯒꯨꯝꯕ ꯃꯔꯨꯞ ꯃꯄꯥꯡꯗꯣ ꯐꯪꯕꯖꯨ ꯋꯥꯕꯅꯤꯗ
ꯈꯣꯏꯗꯤ ꯃꯤꯒ ꯈꯠꯅꯔꯗꯤ ꯑꯗꯨꯝ ꯄꯨꯂꯞ
ꯅꯨꯄꯥꯅꯤꯅ ꯍꯧꯖꯤꯛꯇꯤ ꯑ ꯀꯃꯥꯏ ꯍꯥꯏꯁꯤꯔ ꯅꯍꯥꯁꯨ ꯑꯣꯏꯕꯅꯤꯅꯀꯣ
ꯎꯝ
ꯌꯥꯝ ꯁꯥꯎꯕꯗꯣ ꯊꯨꯌꯦꯕ
ꯎꯝ
ꯃꯄꯥꯟꯗꯒꯤ ꯃꯤ ꯑꯗꯨꯝ ꯂꯛꯅꯕ ꯑꯗꯨꯝ ꯌꯥꯎꯏꯀꯣ ꯑꯃꯥ ꯑꯅꯤ
ꯎꯝ
ꯑꯗꯨꯗ ꯑꯩꯈꯣꯏꯅ ꯆꯠꯂꯒ ꯑꯁ ꯇꯧꯔꯤꯕꯅꯤ
ꯅꯣꯏ ꯔꯨꯝꯗ ꯃꯤ ꯀ꯭ꯌꯥ ꯂꯩꯒꯦ
ꯑꯈꯣꯏ ꯍꯧꯖꯤꯛ ꯃꯤ ꯃꯔꯤꯈꯛ ꯂꯩꯌꯦ
ꯑꯣ ꯐꯩꯅꯦ ꯗꯨꯗꯤ
ꯑꯗꯨꯁꯨ ꯃꯤ ꯃꯣꯏ ꯑ ꯀꯩꯅꯣ ꯑꯦꯛꯖꯥꯝ ꯂꯣꯏꯕꯒꯤ ꯁꯨꯇꯤ ꯊꯣꯛꯅ ꯊꯣꯛꯅꯕꯅꯦꯕꯀꯣ
ꯎꯝ
ꯃꯣꯏ ꯍꯥꯜꯂꯛꯇ꯭ꯔꯤꯕ ꯃꯣꯏ ꯍꯜꯂꯑꯗꯤ ꯑꯗꯨꯒ ꯖꯤꯅꯔꯖꯨ ꯑꯃꯨꯛ ꯂꯥꯛꯑꯗꯤ ꯑꯁ ꯕꯣꯏꯂꯔ ꯐꯥꯔꯝ ꯗꯨꯃꯥꯏꯅ ꯂꯩꯔꯤꯅꯤ
ꯑꯁ
ꯌꯥꯝ ꯁꯥꯖꯨ ꯁꯥꯕ ꯐꯦꯟ ꯐꯦꯟꯁꯨ ꯂꯩꯇꯕ ꯐꯦꯟꯗꯤ ꯂꯩꯌꯦꯕꯀꯣ ꯑꯗꯨ ꯑꯣꯏꯔꯖꯨ ꯈꯪꯉꯦꯗꯅꯥ ꯀꯥꯗ ꯌꯥꯝ ꯁꯥꯔꯗꯤ ꯐꯦꯟꯁꯨ ꯅꯨꯡꯁꯤꯠꯇꯣ ꯌꯥꯝ ꯁꯥꯏꯌꯦꯕꯀꯣ ꯑꯗꯨꯒ ꯃꯤꯖꯨ ꯑꯁ ꯍꯥꯏꯅꯨ ꯍꯧ ꯍꯧ ꯍꯧꯖꯤꯛꯈꯛꯅ ꯑꯈꯣꯏ ꯌꯥꯝ ꯅꯨꯡꯉꯥꯏꯕ ꯐꯪꯕꯅꯤ ꯅꯠꯇ꯭ꯔꯗꯤ ꯎꯝ
ꯀꯥꯗꯣ ꯃꯤ ꯌꯥꯝꯃꯗꯤ ꯑꯗꯨꯝ ꯁꯥꯖꯨ ꯁꯥꯕꯅꯤ
ꯎꯝ ꯁꯥꯖꯨ ꯁꯥꯏꯌꯦ ꯑꯗꯨꯒ ꯑꯩꯈꯣꯏ ꯇꯨꯝꯅꯤꯡꯕ ꯃꯇꯝꯁꯨ ꯐꯪꯗꯦꯕ
ꯎꯝ
ꯑꯃꯅ ꯃꯣꯏ ꯈꯪꯅꯕ ꯃꯤꯒ ꯋꯥꯔꯤ ꯁꯥꯟꯅꯔꯅꯤ ꯑꯃꯅ ꯑꯥ ꯄꯨꯡ ꯑꯃ ꯑꯅꯤ ꯐꯥꯎ ꯒꯦꯝ ꯇꯧꯔꯅꯤ ꯑꯃꯅ ꯃꯨꯚꯤ ꯑꯃꯨꯛ ꯌꯦꯡꯉꯅꯤ ꯑꯁ ꯃꯔꯛ ꯃꯔꯛꯇꯗꯤ ꯁꯥꯎꯕꯁꯨ ꯁꯥꯎꯅꯤꯡꯕꯅꯤ ꯑꯗꯨ ꯃꯇꯥꯡꯗꯗꯤ ꯍꯧꯖꯤꯛꯇꯤ ꯃꯤ ꯂꯩꯇꯕꯒꯤ ꯌꯥꯝ ꯃꯨꯛ ꯅꯨꯡꯉꯥꯏꯈ꯭ꯔꯦꯕ
ꯅꯍꯥꯟꯗꯣ ꯑꯩꯈꯣꯏ ꯃꯤ ꯇꯔꯥꯃꯉꯥ ꯂꯩꯔꯝꯕꯅꯦ ꯀꯥ ꯑꯃꯗ
ꯑꯁ ꯌꯥꯝꯃꯤꯍꯦ
ꯍ ꯍ ꯌꯥꯝ ꯌꯥꯝꯕꯅꯦ ꯑꯗꯨꯒꯥ ꯑꯁ ꯌꯥꯝ ꯌꯦꯠꯂꯦꯕ
ꯎꯝ ꯑꯩꯁꯨ ꯅꯍꯥꯟ ꯂꯤꯔꯝꯕꯗꯣ ꯑꯈꯣꯏ ꯔꯣꯝꯗꯨꯖꯨ ꯃꯤ ꯌꯥꯝꯃꯦ ꯑꯗꯨꯒꯤ ꯂꯥꯡꯖꯨ ꯂꯥꯡꯉꯦꯕ ꯑ ꯑꯉꯥꯡ ꯈꯔ ꯂꯩꯕꯅꯤꯅꯀꯣ ꯂꯥꯡꯖꯨ ꯂꯥꯡꯉꯦ ꯑꯗꯨꯒꯤ ꯑꯁ ꯂꯩꯕ ꯌꯥꯝ ꯋꯥꯏ ꯑꯃꯅ ꯔꯤꯜ ꯁꯥꯟꯅꯔꯅꯤ ꯑꯃꯅ ꯗꯨꯝ ꯀꯩ ꯀꯩꯅꯣ ꯇꯧꯔꯅꯤ ꯋꯥꯏꯗ ꯑꯗꯨ ꯃꯤꯁꯨ ꯌꯥꯝꯃꯦ ꯂꯥꯡꯖꯨ ꯂꯥꯡꯉꯦ ꯑꯗꯨꯃꯥꯏ ꯇꯧꯒꯟꯕꯒꯤ ꯏꯟꯖꯥꯡꯖꯨ ꯍꯥꯎꯇꯕꯒꯣ ꯑꯩꯈꯣꯏꯗꯣ ꯑꯩꯈꯣꯏ ꯍꯣꯁꯇꯦꯜꯗꯣ ꯃꯤ ꯌꯥꯝꯃꯦꯕ ꯑꯩꯅ ꯂꯩꯔꯝꯕꯗꯣ ꯅꯍꯥꯟ ꯃꯤ ꯌꯥꯝꯕꯒꯤ ꯌꯦꯟꯖꯥꯡꯁꯨ ꯍꯥꯎꯗꯕ ꯃꯣꯏꯗꯣ ꯑꯗꯨꯝ ꯁꯥ ꯀꯩꯀꯩꯅꯣꯗꯤ ꯄꯤꯗꯤ ꯄꯤꯌꯦꯗꯨ ꯑꯣꯢꯔꯁꯨ ꯈꯪꯗꯦ ꯑꯩꯈꯣꯏꯒꯤ ꯆꯥꯛ ꯊꯣꯡꯕ ꯃꯤꯗꯣ ꯑꯅꯤ ꯂꯩꯕ ꯑꯃꯅ ꯊꯣꯡꯉꯗꯤ ꯍꯥꯎꯇꯕ ꯑꯃꯅ ꯊꯣꯡꯉꯗꯤ ꯍꯥꯎꯕ ꯑꯗꯣ ꯍꯥꯎꯕ ꯃꯤꯅ ꯊꯣꯡꯗꯕ ꯍꯥꯥꯎꯇꯕ ꯃꯤꯅ ꯑꯗꯨꯝ ꯊꯣꯡꯔꯒ ꯂꯩꯕ ꯑꯗꯨꯒꯤ ꯍꯥꯎꯃꯟꯗꯕꯒꯤ ꯑꯩꯗꯣ ꯇꯜꯂꯦꯅ ꯊꯣꯛꯈ꯭ꯔꯕ
ꯑꯗꯣ ꯃꯍꯔꯥꯅ ꯎꯝ ꯍꯣꯁꯇꯦꯜꯗ ꯂꯩꯕꯖꯦ ꯑꯃꯔꯣꯝꯗ ꯍꯥꯏꯗꯤ ꯑꯃꯨꯛꯀ ꯀꯩꯅꯣ ꯑꯣꯏꯌꯦꯕꯀꯣ ꯅꯨꯡꯉꯥꯏꯗꯤ ꯅꯨꯡꯉꯥꯏꯕꯀꯣ ꯆꯥꯛꯁꯦ ꯑꯗꯨꯝ ꯔꯦꯗꯤꯗ ꯂꯩꯔꯅꯤꯕ
ꯎꯝ
ꯑꯗꯨꯒ ꯕꯔꯥꯖꯤꯅ ꯑꯩꯈꯣꯏ ꯏꯊꯟꯊꯟꯇ ꯆꯥꯒꯗꯧꯕ ꯑꯩꯗꯤ ꯇꯥꯜꯂꯦ ꯏꯊꯟꯇ ꯆꯥꯛ ꯆꯥꯅꯤꯡꯗꯦ ꯑꯩꯗꯤ
ꯑꯩꯁꯨ ꯅꯍꯥꯟ ꯍꯥꯟꯅ ꯂꯩꯔꯝꯕꯗꯗꯤ ꯑꯗꯨꯃꯥꯏꯟ ꯇꯧꯔꯝꯕꯅꯦ ꯆꯥꯛ ꯆꯥꯅꯤꯡꯗꯕꯒꯤ ꯑꯩꯗꯣ ꯌꯥꯝ ꯁꯣꯟꯊꯔꯝꯕꯅꯦꯕ ꯑꯗꯣ ꯍꯧꯖꯤꯛꯇꯤ ꯍꯧꯖꯤꯛꯇꯤ ꯃꯥꯟꯕꯤꯒ ꯂꯩꯌꯦ ꯍꯧꯖꯤꯛ ꯇꯤꯑꯗꯨꯝ ꯏꯊꯟꯇ ꯂꯩꯔꯁꯨ ꯑꯗꯨꯝ ꯅꯨꯡꯉꯥꯏꯔꯦꯗ ꯍꯟꯗꯛꯇꯤ ꯍꯨꯖꯤꯛꯇꯤ ꯃꯔꯛ ꯃꯔꯛꯇꯗꯤ ꯆꯥꯛ ꯊꯣꯡꯕ ꯌꯥꯝ ꯇꯜꯂꯦ ꯑꯗꯨ ꯑꯣꯏꯔꯖꯨ ꯑꯩꯅ ꯆꯥꯅꯤꯡ ꯆꯥꯅꯤꯡꯕ ꯁꯦꯝꯔ ꯁꯦꯝꯔꯒ ꯆꯥꯕ ꯌꯥꯏꯗꯅ ꯌꯦꯔꯨꯝ ꯐꯥꯎ ꯉꯧꯔꯒ ꯆꯥꯕ ꯌꯥꯏꯌꯦꯕ ꯑꯗꯨ ꯍꯣꯁꯇꯦꯜꯗꯗꯤ ꯑꯗꯨꯃꯥꯏꯅ ꯇꯧꯕ ꯐꯪꯗꯦꯕ
ꯈꯣꯏꯗꯤ ꯑꯗꯨꯃꯥꯏ ꯗꯨꯗꯤ ꯑꯃꯨꯛ ꯅꯨꯡꯉꯥꯏꯌꯦ ꯁꯤꯗꯗꯤ ꯑꯩꯈꯣꯏꯗꯤ ꯑꯥ ꯃꯄꯥꯟꯅ ꯀꯩꯅꯣ ꯑꯣꯛꯒꯨꯝꯕ ꯂꯩꯔꯛꯑꯅꯤꯒꯣ ꯗꯨꯒ ꯁꯤ ꯕꯣꯏꯂꯔꯗ ꯐꯨꯠꯂꯅꯤ ꯆꯥꯔꯤꯅꯤ
ꯎꯝ ꯄꯩꯁꯥ ꯂꯩꯔꯗꯤ ꯗꯨꯝ ꯅꯨꯡꯉꯥꯏꯅꯤꯅ ꯄꯩꯁꯥ ꯂꯩꯇꯕꯒꯤ ꯋꯥꯕ ꯋꯥꯅꯤ
ꯑꯩꯈꯣꯏꯗꯤ ꯗꯨꯝ ꯈꯥꯏꯅꯩꯕꯀꯣ ꯃꯤ ꯑꯃꯗ ꯆꯥꯝꯉꯥ ꯆꯥꯝꯉꯥ ꯑꯗꯨꯃꯥꯏꯅ ꯑꯁ ꯃꯔꯛ ꯃꯔꯛꯇꯗꯤ ꯃꯣꯏ ꯄꯤꯅꯤꯡꯗꯕꯅꯦꯍꯦ
ꯍꯝ
ꯑꯁ ꯄꯩꯁꯥꯗꯤ ꯌꯥꯝ ꯄꯥꯏꯕꯒꯣ ꯑꯗꯨꯒ ꯃꯣꯏꯗꯤ ꯒꯦꯝꯗ ꯊꯥꯗꯕꯗꯣ
ꯎꯝ
ꯒꯤ ꯄꯤꯅꯤꯡꯗꯦꯕ ꯃꯔꯛ ꯃꯔꯛꯇꯗꯤ ꯑꯁ ꯑꯩꯅ ꯗꯕꯜ ꯗꯕꯜꯗ ꯄꯨꯊꯣꯛꯄꯖꯨ ꯌꯥꯎꯕꯅꯦꯕ ꯑꯗꯨꯁꯨ ꯃꯣꯏ ꯈꯪꯗꯦꯕ ꯆꯥꯅꯤꯡꯗꯦ ꯆꯥꯅꯤꯡꯗꯦ ꯍꯥꯏꯔꯛꯑꯅꯤ ꯑꯗꯨꯒ ꯊꯣꯡꯕ ꯂꯣꯏꯔꯀꯥꯟꯗꯗꯤ ꯃꯣꯏ ꯐꯥꯔꯁ ꯇ ꯂꯥꯛꯑꯅꯤ
ꯎꯝ ꯑꯗꯨꯨꯝꯕ ꯃꯤꯁꯨ ꯌꯥꯎꯕꯅꯦ
ꯎꯝ ꯑꯁ ꯃꯤ ꯍꯥꯏꯕꯁꯤꯗꯤ ꯆꯞ ꯃꯥꯟꯅꯕ ꯌꯥꯗꯕꯅꯤꯅꯀꯣ
ꯎꯪ
ꯗꯨ ꯑꯗꯨ ꯃꯇꯥꯡꯗꯗꯤ ꯈꯤꯇꯪ ꯀꯩꯅꯣ ꯇꯧ
ꯑꯩꯈꯣꯏꯁꯨ ꯎꯝ ꯕꯣꯏꯂꯔꯗꯣ ꯂꯩꯔꯒ ꯑꯗꯨꯃꯥꯏꯅ ꯇꯧꯔ ꯊꯣꯡꯉꯒ ꯀꯩꯀꯩꯅꯤ ꯀꯩꯀꯩꯅꯣꯗꯤ ꯑꯗꯨꯝ ꯃꯔꯛ ꯃꯔꯛꯇꯗꯤ ꯊꯣꯡꯒ ꯆꯥꯕ ꯌꯥꯏ ꯍꯥꯏꯒ ꯑꯗꯣ ꯅꯍꯥꯟꯗꯣ ꯑꯩꯈꯣꯏꯗꯣ ꯃꯤꯁꯨ ꯌꯥꯝꯃꯦ ꯀꯥꯁ ꯀꯥꯗꯨꯗ ꯑꯗꯨꯝ ꯎꯝ ꯃꯤ ꯑꯃꯅ ꯑꯃ ꯊꯣꯡꯉꯦ ꯑꯃꯅ ꯑꯃ ꯊꯣꯡꯉꯦ ꯑꯗꯨꯒꯤ ꯃꯩꯗꯣ ꯕꯦꯔꯥ ꯀꯥꯕ ꯑꯗꯨꯒꯤ ꯑꯈꯣꯏꯒꯤ ꯕꯣꯏꯂꯔꯗꯨ ꯑꯩꯈꯣꯏꯒꯤ ꯀꯩꯅꯣꯅ ꯋꯥꯔꯗꯦ ꯑ ꯑꯩꯈꯣꯏꯒꯤ ꯎꯝ ꯀꯩꯅꯣ ꯍꯣꯁꯇꯦꯜ ꯃꯄꯨꯗꯣ ꯑꯗꯨꯅ ꯂꯣꯏ ꯂꯧꯈ꯭ꯔꯕ ꯋꯥꯅꯤꯗ
ꯑꯍꯟꯕ ꯂꯩꯔꯛꯑ ꯀꯥꯟꯗꯨꯗ
ꯈꯣꯏꯁꯨ ꯑꯩꯈꯣꯏꯁꯨ ꯑꯗꯨꯃꯥꯏꯅ ꯃꯩ ꯆꯥꯏꯌꯦ ꯍꯥꯏꯗꯤ ꯍꯥꯏꯌꯦꯕꯀꯣ
ꯎꯝ
ꯗꯨ ꯑꯣꯏꯔꯁꯨ ꯑꯩꯈꯣꯏꯗꯤ ꯑꯗꯨꯝ ꯃꯤꯇꯤꯡꯒꯨꯝꯕ ꯇꯧꯕꯅꯤ ꯑꯗꯨ ꯑꯗꯨꯗ ꯑꯩꯈꯣꯏꯅ ꯄꯩꯁꯥ ꯁꯤ ꯁꯤꯃꯨꯛ ꯊꯤꯔꯒ ꯅꯣꯏꯗ ꯑꯁꯨꯛ ꯑꯁꯨꯛ ꯐꯥꯎ ꯇꯧꯕ ꯉꯝꯗ꯭ꯔꯗꯤ ꯑꯗꯨꯒ ꯆꯥꯛꯁꯨ ꯍꯥꯎꯇꯦ ꯀꯣꯝꯄ꯭ꯂꯦꯟꯁꯨ ꯇꯧꯋꯦ ꯑꯗꯨꯅ ꯅꯣꯏ ꯃꯦꯟ ꯁꯤꯗꯗꯤ ꯑꯩꯈꯣꯏꯅ ꯇꯧꯕ ꯇꯥꯕꯅꯦ ꯍꯥꯏꯕꯅꯦ ꯑꯗꯨꯒ ꯑꯗꯨꯝ ꯇꯧꯋꯦ ꯑꯩꯈꯣꯏꯗꯤ
ꯑꯩꯈꯣꯏꯗꯣ ꯎꯝ ꯃꯄꯥꯟꯗ ꯑꯈꯣꯏꯒꯤ ꯆꯥꯛ ꯊꯣꯡꯕ ꯊꯣꯡꯕ ꯃꯐꯝꯗꯨꯗ ꯑꯗꯨꯝ ꯑꯩꯈꯣꯏꯗꯣ ꯂꯥꯛꯑꯒ ꯊꯣꯡꯉꯣꯗꯤ ꯍꯥꯏꯗꯤ ꯍꯥꯏꯕꯅꯦ ꯑꯗꯨ ꯑꯣꯏꯔꯁꯨ ꯃꯔꯛ ꯃꯔꯛꯇꯗꯤ ꯃꯈꯥ ꯀꯨꯝꯃꯒ ꯇꯧꯒꯗꯕꯗꯣ ꯋꯥꯏꯌꯦꯕ ꯇꯟ ꯌꯥꯝ ꯇꯟꯕꯁꯨ ꯌꯥ ꯏ ꯌꯥꯎꯋꯦꯕ ꯃꯔꯛ ꯃꯔꯛꯇ ꯑꯗꯨꯒꯤ ꯕꯣꯏꯂꯔꯗꯣ ꯃꯤ ꯕꯣꯏꯂꯔ ꯑꯃꯗꯣ ꯃꯤ ꯂꯣꯏꯅꯒꯤ ꯊꯝꯕꯅꯦ ꯑꯗꯨꯒ ꯁꯤꯗ ꯂꯥꯛꯑꯒ ꯊꯣꯡꯉꯣ ꯅꯣꯏ ꯀꯥꯗ ꯃꯔ ꯑ ꯑꯃ ꯑꯃ ꯊꯣꯡꯉꯅꯨ ꯑꯗꯨꯃꯥꯏ ꯍꯥꯏꯔꯒ ꯑꯩꯈꯣꯏꯒꯤ ꯂꯣꯏ ꯂꯧꯈ꯭ꯔꯕ ꯋꯥꯅꯤ
ꯄꯤ ꯄꯤꯗ꯭ꯔꯦ
ꯄꯤ ꯑꯃꯨꯛꯇꯤ ꯄꯤꯗꯤ ꯄꯤꯌꯦ ꯑꯗꯨ ꯑꯣꯏꯔꯁꯨ ꯕꯣꯏꯂꯔꯗꯣ ꯃꯁꯛꯇꯣ ꯃꯥꯟꯅꯕ ꯌꯥꯝ ꯂꯩꯌꯦꯕ ꯃꯆꯨꯗꯣ ꯃꯥꯟꯅꯕꯒꯤ ꯑꯩꯒꯤꯗꯣ ꯍꯣꯏ ꯃꯣꯔꯦꯒꯤꯗꯣ ꯑꯩꯒꯤꯗꯣ ꯃꯁꯛ ꯈꯪꯗ꯭ꯔꯕꯒꯤ ꯑꯗꯨꯝ ꯑꯂꯩ ꯑꯂꯩꯕ ꯂꯧꯔꯦ ꯑꯗꯨ ꯑꯗꯨꯗꯒꯤ ꯃꯔꯤꯁꯨ ꯐꯪꯗ꯭ꯔꯦ ꯑꯗꯨꯒ ꯑꯗꯨꯝ ꯁꯤꯖꯤꯟꯅꯗ꯭ꯔꯦ ꯌꯥꯗ꯭ꯔꯦ
ꯑꯗꯨꯗꯣ ꯈꯥꯡꯗꯤ ꯈꯥꯡꯗꯦꯀꯣ
ꯍꯣꯏ ꯈꯥꯡꯗꯤ ꯈꯥꯡꯗꯕꯅꯦ ꯑꯗꯨ ꯑꯣꯏꯔꯁꯨ ꯈꯔ ꯍꯣꯡꯕꯒꯤ ꯎꯝ ꯃꯦꯒꯤꯒꯨꯝꯕꯒꯤ ꯀꯩꯅꯣ ꯊꯣꯡꯅꯕꯒꯤ ꯂꯧꯕꯤ ꯂꯧꯕꯅꯦꯕ ꯅꯨꯃꯤꯠ ꯑꯃ ꯅꯤꯅꯤ ꯂꯩꯔꯒ ꯂꯧꯈ꯭ꯔꯕ ꯋꯥꯅꯤ
ꯀꯌꯥ ꯀꯌꯥꯗ ꯂꯧꯕꯅꯣ ꯑꯗꯣ
ꯑꯩꯈꯣꯏ ꯅꯍꯥꯟ ꯂꯧꯕꯗꯣ ꯑꯩꯗꯣ ꯇꯨ ꯊꯥꯎꯖꯟ ꯇ꯭ꯋꯦꯟꯇꯤ ꯇꯨ ꯑꯗꯨꯗ ꯂꯧꯕꯅꯦꯕ ꯑꯗꯣ ꯈꯪꯗ꯭ꯔꯦꯗ ꯑꯝꯞ ꯆꯥꯝꯃ꯭ꯔꯤ ꯄꯤꯕ꯭ꯔꯥ ꯈꯪꯗ꯭ꯔꯦ ꯆꯥꯃ꯭ꯔꯤꯔꯥ ꯀꯥꯎꯒ꯭ꯔꯦ
ꯅꯣꯏꯗꯤ ꯑꯗꯨꯗ ꯊꯣꯡꯉꯦ ꯈꯣꯏꯗꯤ ꯀꯩꯅꯣ ꯏꯁꯤꯡ ꯐꯨꯠꯅꯕꯒꯤ ꯕꯣꯏꯂꯔꯗꯣ ꯈꯪꯕ꯭ꯔꯣ
ꯈꯪꯉꯦ ꯈꯪꯉꯦ
ꯑꯗꯨꯗ ꯊꯣꯡꯕꯗꯤ ꯑꯩꯈꯣꯏꯗꯤ
ꯑꯈꯣꯏꯖꯨ ꯅꯍꯥꯟꯗꯨꯗ ꯊꯣꯡꯉꯝꯕꯅꯦ ꯃꯦꯒꯤ ꯊꯣꯡꯕꯗꯣ ꯃ ꯎꯝ ꯑꯗꯨꯗꯤ ꯀꯩꯅꯣ ꯇꯧꯋꯦꯗꯅ ꯃꯥꯒꯤ ꯀꯃꯥꯏ ꯍꯥꯏꯗꯣꯏꯅꯣ ꯃꯨꯟꯕ ꯀꯥꯟꯗ ꯃꯊꯟꯇ ꯃꯨꯠꯂꯤꯗꯅ
ꯎꯝ
ꯑꯗꯨꯒꯤꯗꯣ ꯃꯊꯟꯇ ꯃꯨꯠꯄꯒꯤ ꯑꯦꯈꯣꯏꯗ ꯃꯥꯒꯤ ꯁ꯭ꯋꯤꯠꯇꯨꯗ ꯑꯗꯨꯃꯥꯏꯅ ꯄꯥꯏꯔꯒ ꯑꯗꯨꯝ ꯅꯝ ꯐꯨꯗ ꯊꯣꯡꯕꯅꯤ
ꯑꯦꯈꯣꯏꯖꯨ ꯇꯧꯕꯅꯦ ꯑꯗꯨ ꯑꯗꯣ ꯑꯗꯨꯒ ꯃꯈꯥꯗꯣ ꯌꯥꯝ ꯀꯩꯅꯣ ꯇꯧꯗ꯭ꯔꯣ ꯑꯁ ꯃꯅꯝ ꯃ ꯎꯝ ꯃꯅꯝꯗꯣ ꯑꯁ
ꯎꯝ
ꯑꯗꯨꯒ ꯍ ꯍꯋꯥꯏꯖꯥꯔꯒ ꯑꯃꯨꯛ ꯊꯣꯡꯒ꯭ꯔꯦ ꯑꯣꯛꯇꯣ ꯎꯝ
ꯑꯁ ꯂꯣꯏꯔꯦ ꯃꯅꯝ ꯌꯥꯔꯝꯃꯔꯣꯏ ꯏꯁꯤꯡ ꯐꯨꯠ ꯄꯒ ꯑꯃꯨꯛ ꯌꯥꯔꯝꯃꯔꯣꯏ
ꯍꯧ ꯍꯧꯖꯤꯛꯐꯥꯎ ꯌꯥꯔꯤ ꯑꯩꯅ ꯉꯛꯄꯅꯦꯕ ꯑꯗꯨꯒꯤ ꯌꯥꯝ ꯈꯥꯡꯉꯦ ꯍꯥꯏꯕꯅꯦꯕ ꯑꯁꯤꯖꯦ
ꯎꯝ
ꯑꯩꯈꯣꯏꯅ ꯑꯣꯛ ꯊꯣꯡꯕꯁꯦ ꯔꯥꯎꯟ ꯑꯍꯨꯝ ꯊꯣꯡꯕꯅꯦꯕꯀꯣ ꯀꯦꯖꯤ ꯑꯅꯤ ꯑꯍꯨꯝ ꯂꯧꯔꯒ ꯑꯗꯨ ꯑꯗꯨꯐꯥꯎꯕ ꯀꯩꯝ ꯇꯧꯗꯦꯕ
ꯎꯝ
ꯈꯥꯡꯉꯦ
ꯅꯣꯏ ꯕꯣꯏꯂꯔꯖꯤ ꯈꯥꯡꯉꯤꯅꯦ ꯑꯗꯨꯗꯤ
ꯎꯝ ꯍꯧꯖꯤꯛ ꯐꯥꯎꯁꯨ ꯑꯩꯈꯣꯏ ꯃꯊꯛꯀꯥ ꯃꯈꯥ ꯂꯩꯔꯤꯅꯦꯕꯀꯣ ꯑꯩꯈꯣꯏꯅ ꯃꯈꯥ ꯀꯥꯒꯤꯅꯦꯕ
ꯑꯣ
ꯃꯊꯛꯅ ꯑꯃꯨꯛ ꯁꯤꯖꯤꯅꯅꯤ ꯃꯈꯥꯅ ꯑꯃꯨꯛ ꯁꯤꯖꯤꯅꯅꯤ ꯃꯤ ꯑꯃꯥꯈꯛꯅ ꯄꯨꯔꯛꯄꯅꯦꯕ ꯑꯗꯨ ꯅꯨꯄꯥꯁꯨ ꯌꯨꯝ ꯆꯠꯂꯒ ꯍꯜꯂꯛꯇ꯭ꯔꯦ ꯆꯍꯤ ꯑꯃꯥ ꯐꯥꯗꯣꯔꯦ ꯑꯗꯨꯗꯤ ꯑꯩꯈꯣꯏ ꯁꯤꯖꯤꯟꯅꯈ꯭ꯔꯦꯕꯀꯣ ꯑꯗꯨꯒ ꯃꯊꯛꯅ ꯑꯃꯨꯛ ꯄꯨꯔꯅꯤ ꯃꯣꯏꯅꯁꯨ ꯑꯍꯥꯎ ꯕ ꯊꯣꯡꯉꯅꯤ ꯑꯗꯨꯒ ꯑꯩꯈꯣꯏꯖꯨ ꯑꯃꯨꯛ ꯊꯣꯡꯉꯅꯤ ꯎꯝ ꯌꯥꯝ ꯈꯥꯡꯉꯤ
ꯈꯔ ꯇꯥꯡꯕꯩ ꯑꯣꯏꯔꯝꯅꯤꯌꯦ
ꯈꯪꯗꯦꯗ ꯑꯗꯨ ꯇꯥꯡꯕ꯭ꯔ ꯇꯥ ꯍꯣꯡꯕ꯭ꯔꯗꯤ ꯈꯪꯗꯦꯕꯀꯣ
ꯎꯝ
ꯑꯈꯣꯏꯗꯤ ꯀꯩꯅꯣ ꯑꯥ ꯄ꯭ꯔꯣꯇꯤꯟ ꯁꯦꯛꯇꯣ ꯊꯛꯄꯅꯤꯅ ꯑꯗꯨ